ꯍꯂꯣ
ꯑ
ꯑꯥꯎ ꯃꯥꯏ ꯐ꯭ꯔꯦꯟ ꯇꯥꯕ꯭ꯔꯣ ꯍꯥꯎ ꯇꯥꯔꯕꯣ ꯇꯥꯏꯌꯦ ꯇꯥꯏ ꯅꯪ ꯇꯥꯕ꯭ꯔꯣ ꯑꯣ ꯀꯩ ꯃꯊꯦꯜ ꯆꯥꯔꯒꯦ
ꯏ ꯇꯑ
ꯆꯛꯆꯥꯥꯔꯔꯕꯣ ꯎꯝ
ꯄꯇ꯭ꯔꯤꯩ
ꯑꯠꯆꯥ ꯑꯠꯆꯥ ꯀꯩꯅꯣ ꯊꯦꯡꯗ꯭ꯔꯣ
ꯑ
ꯆꯥꯊꯔꯤꯌꯦ
ꯊꯦꯡꯉ
ꯑꯕ ꯊꯝ ꯆꯥꯏꯅ ꯅꯤꯡ ꯉꯟꯅ ꯆꯥꯒꯟꯗꯥꯏꯅꯦ
ꯎꯝ ꯑꯁꯤꯗꯤ ꯊꯕꯤꯅ ꯀꯩ ꯇꯧꯒꯦ ꯃꯣꯔꯅꯤꯡ ꯕ꯭ꯔꯦꯛꯐꯥꯁ ꯇꯧꯈ꯭ꯔꯦ ꯊꯕꯤꯅ ꯃꯣꯔꯅꯤꯡ ꯕ꯭ꯔꯦꯛꯐ ꯐꯥꯁꯇ ꯑꯣꯏꯔꯦ
ꯑꯠꯆꯥ ꯑꯠꯆꯥꯥ ꯑꯩꯁꯨ ꯊꯕꯤ ꯆꯝꯐꯠ ꯈꯔ ꯆꯥꯈ꯭ꯔꯦ ꯑꯩ
ꯑ ꯀ ꯇꯨꯝ ꯃꯨꯠꯇ ꯉꯥꯏꯔꯤꯕ ꯀꯩꯅꯣ
ꯑꯦ ꯀꯨꯏꯔꯦꯗ ꯀꯌꯥ ꯍꯧꯖꯤꯛꯐꯥꯎ ꯇꯨꯝꯕ ꯃꯇꯝꯗꯣ
ꯑꯣ ꯍꯣ ꯑꯩ ꯅꯪ ꯌꯥꯍꯧ ꯈꯔ ꯊꯦꯡꯒꯂꯕ ꯖꯥ ꯍꯉꯤꯅꯤ ꯑ ꯀꯩꯅꯣ ꯀꯩꯗꯣ ꯀꯩꯗꯣ ꯃꯤꯅꯣ
ꯑꯁ ꯈꯪꯗꯦ ꯌꯦꯡꯒꯣꯟ ꯀꯩꯅꯣ ꯇꯧꯔꯝꯕꯅꯤꯅ ꯉꯥꯅꯨꯁꯤꯕꯨ ꯁꯤꯕꯥ ꯁꯤꯕ꯭ꯔꯥ ꯉꯥꯅꯨ ꯇꯔꯦꯠ ꯁꯨꯔꯦ ꯁꯤꯕ ꯉꯥꯅꯨ ꯃꯆꯥꯗꯣ ꯑꯃꯁꯗꯨ ꯁꯤꯗꯣꯏ ꯇꯧꯔ ꯅꯤꯄꯥꯜ ꯑꯃꯁ ꯁꯤꯗꯩ ꯇꯧ ꯂꯩꯔꯤꯌꯦ
ꯑꯣ ꯍꯤꯗꯥꯔ ꯀꯦꯁꯦ ꯎꯝ ꯇ ꯇꯁ ꯇꯤꯟꯗꯣ ꯑꯩ ꯍꯥꯏ ꯀꯦ ꯇ ꯇꯁ ꯀ ꯇ ꯁꯥꯏ ꯀꯂꯤꯟꯗꯣ
ꯑꯥ
ꯑꯦꯃꯣꯛꯁꯤꯂꯤꯟꯒ ꯇꯦꯇꯥ ꯁꯥꯏꯀ꯭ꯂꯤꯟꯒ ꯂꯨꯄꯥ ꯌꯥꯡꯗꯕꯅꯤ ꯂꯨꯄꯥ ꯀꯨꯟꯃꯨꯛꯀꯤ ꯂꯥꯏꯁꯨ ꯑꯕꯀꯣ
ꯑꯥ
ꯑꯗꯨꯒ ꯃꯩꯌꯥꯗꯨꯗ ꯁꯤꯔꯤꯟꯁ ꯃꯆꯥ ꯑꯩꯈꯣꯏꯒꯤ ꯀꯔꯤ ꯍꯤꯗꯥꯛ ꯀꯥꯞꯄꯒꯤ ꯃꯆꯥ ꯂꯩꯇꯅ
ꯑꯥ
ꯀꯩ ꯇꯧꯕꯗꯗꯤ ꯁꯤꯖꯤꯟꯅꯗꯕ ꯑꯃ ꯗꯣꯛꯇꯔꯒꯤꯗꯤ ꯅꯠꯇꯕ ꯁꯤꯖꯤꯟꯅꯕꯗ ꯀꯩ ꯅꯍꯥꯒꯤ ꯗꯣꯛꯇꯔꯒꯤꯗꯤ ꯅꯠꯇꯕ ꯍꯥꯏꯇꯥꯔꯦ
ꯑꯥ
ꯁꯦꯔꯤꯁ ꯃꯆꯥ ꯐꯥꯏꯚ ꯑꯦꯝ ꯑꯦꯜꯒꯤ ꯂꯩꯕꯅꯤ ꯑꯗꯨꯗ ꯋꯥꯟ ꯑꯦꯝ ꯑꯦꯜꯒꯨꯝꯕ ꯆꯤꯡꯉꯣ ꯑꯗꯣ ꯃꯌꯥꯗꯅꯤ ꯃꯌꯥ ꯌꯥꯗꯦ ꯄꯥꯁꯜ ꯋꯥꯔ ꯑꯦ ꯃꯦꯟ ꯃꯨꯛꯁꯥꯏ ꯌꯥꯝꯕꯨ ꯌꯥꯝꯃꯂꯦ ꯊꯤꯠꯇꯣꯏꯅꯤꯀꯣ ꯑꯩ ꯊꯤꯠ ꯃꯑꯣꯡꯗ ꯇꯥꯔꯛꯀꯦ ꯑꯗꯨ ꯂꯩꯔꯨꯔꯦꯗꯅ
ꯎꯝ
ꯑꯩꯈꯣꯏ ꯕꯣꯝ ꯒꯨꯂꯤ ꯑꯣꯏꯕꯅꯦꯕ ꯕꫭꯡꯒꯂꯤ ꯇꯣ ꯀꯩ ꯇꯧꯔꯣ ꯊꯨꯒꯥꯏꯔꯣꯕꯀꯣ
ꯑꯥ
ꯁꯠꯇꯣꯛꯑꯣ ꯅꯥꯀꯟ ꯅꯥꯀꯟꯗ ꯑꯗꯨꯒ ꯏꯁꯤꯡ ꯌꯥꯝꯗꯕꯤꯗ ꯈꯤꯇꯪ ꯂꯣꯏꯅ ꯄꯤꯊꯛꯑꯣꯕꯀꯣ ꯂꫭꯅ ꯄꯤꯊꯣꯛ ꯎꯠꯇꯣꯏꯅꯤꯅ ꯑꯃꯃꯝ ꯇꯧꯔꯣ ꯑꯃꯃꯝ ꯂꯧꯊꯣꯛꯑꯣ ꯑꯗꯨꯗꯤ ꯏꯁꯤꯡ ꯐꯥꯏꯚ ꯑꯦꯝ ꯑꯦꯜꯒꯨꯝꯕ ꯑꯃ ꯆꯤꯡꯉꯨꯕ
ꯎꯝ
ꯐꯥꯏꯚ ꯑꯦꯝ ꯑꯦ ꯐꯥꯏꯚ ꯑꯦꯝ ꯑꯦꯜ ꯅꯠꯇ꯭ꯔꯒ ꯇꯦꯟ ꯑꯦꯝ ꯑꯦꯜꯒꯨꯝꯕ ꯆꯤꯡꯉꯣ ꯑꯗꯨꯒ ꯀꯩ ꯋꯥꯟ ꯋꯥꯟꯃꯦꯟꯒꯨꯝꯕ ꯉꯥꯅꯨ ꯑꯣꯏꯗ ꯃꯌꯥ ꯇꯥꯛꯊꯣꯛꯑꯣ ꯑꯗꯨꯒꯅ ꯀꯥꯞꯁꯟ ꯍꯣꯏ ꯐꯔꯦꯗ ꯅꯨꯡꯉꯥꯏꯔ ꯅꯨꯡꯉꯥꯔꯛꯄꯒ ꯂꯣꯏ ꯐꯗꯅ ꯃꯆꯤꯟ ꯆꯥꯛ ꯆꯥꯗꯅ ꯃꯤꯠꯇꯨ ꯗꯤ ꯃꯁꯤꯟꯖꯥꯛ ꯆꯥꯔꫭꯏꯕ ꯃꯣꯏ ꯍꯤꯗꯥꯥꯛ ꯒꯤꯔꯤꯁꯟ
ꯑꯝ
ꯅꯪꯅ ꯑꯗꯨꯝ ꯃꯍꯤꯒꯨꯝꯕ ꯂꯩꯗꯅ ꯑꯩꯈꯣꯏꯒꯤ ꯑ ꯏꯁꯤꯡ ꯑꯐꯕꯗꯣ ꯑꯗꯨ ꯃꯅꯥꯛꯇ ꯑꯗꯨꯝ ꯊꯝꯃꯣ ꯑꯗꯨꯝꯕ ꯑꯗꯨ ꯑꯗꯨꯝ ꯊꯀꯅꯤ ꯃꯆꯤꯟꯖꯥꯥꯛꯗꯤ ꯆꯥꯔꯣꯏꯕ
ꯈꯪꯗ꯭ꯔꯦ ꯑꯩꯗꯤ ꯑꯝꯇ ꯊꯥꯔꯒꯗꯤ ꯁꯤꯅꯤꯡꯉꯁꯤ ꯁꯤꯗꯥꯎ ꯌꯦꯡ ꯌꯦꯡꯉꯒꯦ ꯇꯧꯋ ꯑꯩꯈꯣꯏꯁꯨꯁꯨ ꯌꯥꯝ ꯁꯤꯕꯕꯨ ꯈꯣꯏꯗꯧ ꯊꯧꯕ ꯂꯡꯉꯦ
ꯑꯃꯁꯨ ꯁꯤꯒꯦ ꯇꯧꯔ ꯂꯩ ꯑꯗꯨ ꯃꯣꯏꯁꯦ ꯀꯩꯅꯣ ꯈꯪꯗꯦꯕ ꯀꯩ ꯂꯣꯛ ꯈꯨꯕꯩ ꯇꯥꯏꯞꯇ ꯈ ꯈꯥ ꯈ ꯇꯂꯩꯕꯤꯔꯣ
ꯂꯣꯛ ꯈꯨꯨꯏꯔꯦ ꯂꯣꯛ ꯂ ꯂꯣꯛ ꯂꯥꯏꯍꯧ ꯍꯧꯔꯤꯅꯦ ꯑꯗꯨꯗꯣ
ꯍꯦ ꯍꯦꯍꯦꯍꯦ
ꯑꯁꯦꯡ ꯀꯤꯅꯤ ꯂꯣꯛ ꯂꯥꯏꯍꯧꯔꯤꯅꯤ ꯑꯗꯨꯗꯣ ꯑꯗꯣ ꯑꯗꯣ ꯑꯩꯅ ꯍꯥꯏꯕ ꯑꯗꯣ ꯏꯃꯣꯁꯂꯗ ꯇꯥꯁꯥꯏꯇꯡꯒꯗꯣ ꯑꯗ ꯑꯗꯣ ꯑꯄꯥꯛꯄ ꯃꯨꯛꯇꯒꯤ ꯂꯧꯔ ꯑꯗꯨꯃꯥꯏꯅ ꯇꯧ ꯍꯧꯖꯤꯛꯁꯦ ꯋꯦꯗꯔ ꯆꯦꯟꯖ ꯇꯧꯔꯛꯏꯗꯅ ꯅꯪꯖꯨꯅꯅꯨꯡꯁꯥ ꯁꯥꯖ ꯑꯃꯨꯛꯁꯨ ꯌꯥꯏ ꯑꯗꯩ ꯅꯣꯡꯃꯨꯛꯁꯨꯨꯏ ꯁꯨꯃꯥꯏꯅ ꯇꯧꯕꯁꯦ ꯑ ꯇꯧꯒꯟꯕꯅꯦꯕ ꯀꯣ ꯑꯗ ꯅꯨꯡꯁꯥꯁꯨ ꯑꯗꯨꯝ ꯐꯪꯍꯟꯕꯤ ꯑꯗꯒꯤ ꯎꯔꯨꯝꯁꯨ ꯑꯗꯨꯝ ꯂꯥꯡꯍꯟꯕꯤ ꯇꯧꯕꯗꯣ ꯑꯩꯗꯒꯤ ꯑꯗꯨꯃꯥꯏꯅ ꯇꯧꯍꯜꯂꯣꯕ ꯍꯥꯏꯗꯤ ꯅꯨꯡꯁꯥꯁꯨ ꯀꯟꯅ ꯁꯥꯕ ꯌꯥꯗꯦꯕꯀꯣ ꯃꯣꯏꯁꯦ ꯅꯪꯒꯤꯁꯦ ꯅꯣꯏ ꯅꯣꯏ ꯁꯨꯃꯥꯡꯗ ꯅꯠꯇ꯭ꯔꯣ ꯊꯝꯃꯤꯗꯨꯕꯣ
ꯅꯠꯇꯦ ꯑꯩꯈꯣꯏ ꯁꯨꯃꯥꯡꯒꯤ ꯅꯥꯀꯟꯗꯣ
ꯎꯔꯨꯝ ꯖꯒꯥꯔꯕ
ꯌꯦꯡꯒꯣꯟꯅꯦꯕ
ꯌꯦꯡ ꯑꯁ ꯑꯩ ꯂꯥꯛꯑꯀꯥꯟꯗꯒ ꯀꯩ ꯍꯩꯅꯧ ꯃꯈꯣꯡꯒꯤꯗꯨꯗ ꯅꯠꯇ꯭ꯔꯣ
ꯍꯣꯏ ꯍꯣꯏ ꯍꯩꯅꯧ ꯃꯈꯣꯡ ꯁꯥꯏꯠꯀꯤꯗꯣ ꯑꯩꯈꯣꯏ ꯋꯥꯟ ꯇꯧ ꯃꯣꯏꯉꯒꯤꯗꯨꯗ
ꯑꯗꯨꯗꯤ ꯀꯩꯁꯨ ꯇꯧꯔꯣꯏ ꯅꯥꯔꯣꯏ ꯑꯩ ꯅꯥꯒꯗ ꯑꯗꯨꯗ ꯑꯗꯨꯝ ꯄꯤꯖꯩ ꯑꯗꯨꯀ ꯃꯍꯤꯒꯨꯝꯕ ꯑꯩꯈꯣꯏ ꯅꯪ ꯀꯌꯥ ꯉꯥꯅꯨ ꯀꯌꯥ ꯂꯣꯏꯅꯣ
ꯉꯥꯅꯨ ꯄꯨꯂꯞꯅ ꯁꯤꯈꯤꯕ ꯈꯣꯠꯈꯤꯕ ꯉꯥꯅꯨ ꯑꯍꯥꯟꯕ ꯀꯨꯟ ꯂꯧꯔꯦ ꯑ ꯁꯤꯈ꯭ꯔꯦ ꯑꯗꯨꯗꯤ ꯃꯉꯥꯃꯨꯛ ꯂꯧꯔꯦ ꯑꯗꯣ ꯑꯍꯨꯝ ꯃꯨꯛ ꯁꯤꯔꯦ ꯍꯧꯖꯤꯛ ꯉꯥꯅꯤꯨ ꯇꯔꯥꯅꯤꯄꯥꯜ ꯂꯩꯔꯦ ꯑꯗꯣ ꯑꯃꯃꯨꯛ ꯁꯤꯗꯧꯔꯦ ꯇꯔꯥ ꯇꯔꯦꯠꯈꯛ ꯉꯥꯏꯔꯅꯤ
ꯀꯌꯥ ꯀꯌꯥꯗ ꯂꯧꯔꯤꯕ
ꯆꯥꯝꯃꯒ ꯀꯨꯟꯗ ꯑꯣ ꯑꯃ ꯑꯃ ꯃꯉꯥ ꯑꯃ ꯆꯥꯝꯃ ꯀꯨꯟꯊ꯭ꯔꯥꯗ ꯈꯨꯨꯟ ꯑꯃꯅ ꯆꯥꯝ ꯈꯨꯨꯠꯇ
ꯑꯣ ꯑꯗꯨꯗ ꯅꯪꯒꯤꯗꯣ ꯍꯞꯇꯥ ꯍꯞꯇꯥ ꯐꯥꯔꯕꯣ ꯍꯞꯇꯥ ꯐꯥꯕꯤꯗꯣꯏꯣ ꯅꯣꯏꯒꯤ
ꯃꯥꯅ ꯀ ꯑꯩ ꯕꯤꯂꯥꯏꯇꯤ ꯅꯠꯇꯦ ꯚꯥꯏ ꯀꯩꯅꯣꯅꯦ ꯃꯨꯛꯁꯟꯗꯨꯅꯦ ꯊꯨꯅ ꯆꯥꯎꯋꯦ ꯍꯥꯏꯕꯗꯣ ꯎꯝ ꯊꯥ ꯑꯍꯨꯝꯗꯒ ꯃꯄꯤ ꯐꯥꯏꯗꯣ ꯑꯅꯤ ꯃꯈꯥꯏ ꯑꯍꯨꯝꯗ
ꯃꯊꯤꯐꯣꯡꯂꯥꯎꯕ ꯅꯤꯅ ꯁꯤꯡꯀꯤꯅꯤ ꯂꯑꯣꯕꯅꯤ
ꯎꯝ
ꯍꯥ ꯊꯥꯡ ꯂꯣ ꯐꯖꯅ ꯑꯆꯧꯕꯤꯗꯨꯅꯦ ꯍꯥꯏꯔꯗꯤ ꯀꯨꯏꯔꯣꯏꯗ ꯍ ꯑꯩꯒꯤꯁꯨ ꯂꯩꯔꯤ ꯀꯨꯟ ꯃꯉꯥ ꯂꯩꯔꯤ
ꯍꯧꯖꯤꯛ ꯍꯧꯖꯤꯛ
ꯑꯥ
ꯃꯆꯥ ꯅꯠꯇ꯭ꯔꯒꯅ ꯆꯥꯎꯔꯕ
ꯃꯆꯥ ꯃꯆꯥ ꯑꯃꯣ ꯑꯃꯣ ꯑꯍꯨꯝꯒ ꯂꯥꯕ ꯑꯃꯒ ꯂꯩꯔꯤ
ꯀꯩꯅꯣ ꯀꯨꯟ ꯃꯉꯥꯗꯨ ꯃꯔꯤꯈꯛ ꯍꯤꯡꯍꯧꯔꯕ
ꯅꯠꯇꯦꯌꯦ ꯀꯨꯟ ꯃꯉꯥ ꯂꯩꯔꯤꯕꯀꯣ ꯃꯆꯥ ꯃꯆꯥ ꯀꯨꯟ ꯃꯉꯥ ꯃꯆꯥ ꯀꯨꯟ ꯃꯉꯥ ꯂꯩ ꯍꯥꯏꯕ
ꯑꯥ
ꯑꯗꯨꯒ ꯃꯄꯤꯅ ꯂꯥꯕ ꯑꯆꯧ ꯑꯃꯒ ꯑꯃꯃꯝ ꯑꯍꯨꯝ ꯑꯃꯝꯒ ꯂꯩꯌꯦꯕ ꯃꯔꯨꯝ ꯂꯣꯏ ꯀꯣꯏꯑꯦ
ꯑꯁ ꯏꯁꯤꯡ ꯉꯥꯅꯨ ꯀꯩꯅꯣꯗ ꯑ ꯃꯨꯛꯁꯟꯗꯣꯔ ꯑꯣ ꯕꯤꯂꯥꯏꯇꯤꯗꯤ ꯅꯪꯒꯤ ꯀꯨꯟ ꯃꯉꯥ ꯂꯩꯒ ꯍꯥꯏꯔꯤꯁꯦ ꯕꯤꯂꯥꯏꯇꯥꯔꯥꯕ
ꯍꯣꯏ ꯍꯣꯏ
ꯑꯣ ꯐꯩꯅꯤ ꯃꯔꯨꯝ ꯑꯣ ꯃꯔꯨꯝ ꯀꯣꯏꯏ ꯐꯩꯅꯦ ꯑꯗꯣ ꯂꯥꯕꯁꯦ ꯑꯩꯗꯤ ꯑꯩꯈꯣꯏꯁꯨ ꯂꯥꯕ ꯑꯃꯨ ꯑꯃ ꯂꯩꯌꯦꯕꯀꯣ ꯃꯄꯤ ꯆꯍꯤ ꯑꯅꯤ ꯑꯍꯨꯝ ꯁꯨꯔꯕꯅꯦ ꯑꯗꯨꯝꯗꯤ ꯑꯗꯣ ꯑꯩꯅ ꯂꯥꯕ ꯑꯃ ꯊꯤꯒꯦ ꯇꯧꯅꯤ ꯃꯣꯏ ꯃꯒꯤ ꯃꯔꯨꯝ ꯑꯗꯨꯨꯝ ꯀꯨꯏ ꯑꯗꯣ ꯂꯥꯕ ꯌꯥꯎꯗ꯭ꯔꯕꯅꯤꯅ ꯑꯣꯟꯗ꯭ꯔꯦꯗꯅ ꯍꯜꯂꯣ ꯑꯣꯟꯅꯕ
ꯂꯥꯕ ꯑꯃ ꯊꯤꯒꯦꯕ
ꯎꯝ ꯂꯥꯛꯑꯕ ꯈꯔ ꯍꯣꯡꯕꯝꯗ ꯊꯤꯒꯦ ꯇꯕꯅꯤ ꯂꯤꯁꯤꯡ ꯑꯃ ꯆꯥꯝꯃ ꯆꯅꯤꯗꯔ
ꯑ ꯑꯩ ꯍꯪꯕꯤꯔꯒꯦ ꯁꯦ ꯁ ꯀꯔꯤꯗ ꯁꯔ ꯆꯔꯥꯄꯥꯥꯠꯇ ꯉꯥꯅꯨ ꯌꯥꯝ ꯂꯩ ꯍꯥꯏꯕꯅꯤ ꯃꯣꯏ ꯀꯩꯅꯣ ꯑ ꯑꯣꯟꯕꯤ ꯇꯧ ꯑꯗꯣ ꯑ ꯑꯗꯨ ꯑꯗꯨ ꯇꯣ ꯆꯍꯨꯝ ꯌꯥꯡꯈꯩꯗ ꯃꯥꯏ ꯄꯤꯕ
ꯎꯝ ꯃꯣꯏ ꯀꯤꯂꯣꯗ ꯑꯣꯏ ꯀꯥꯡꯕꯨꯗꯤ ꯅꯧꯕꯗꯤ ꯑꯣꯏꯔꯕꯅꯤꯅꯦ ꯊꯥ ꯃꯉꯥ ꯇꯔꯨꯛꯀꯤ ꯑꯣꯏꯗꯣꯏꯅꯤꯅꯦ
ꯎꯝ ꯑꯦ ꯅꯠꯇꯦꯍꯦ ꯑꯔꯤꯕꯅꯤ
ꯑꯣ ꯑꯔꯤꯕ ꯑꯣꯏꯗꯤ ꯂꯧꯔꯛꯑꯣꯅꯦ
ꯑꯔꯤꯕꯗꯣ ꯑꯩ ꯍꯪꯕꯤꯔꯛꯀꯦ
ꯍꯣꯏ ꯃꯈꯣꯏꯁꯥ ꯑꯣꯏ ꯑꯥ
ꯑ ꯑ ꯁꯥꯁꯤ ꯋꯥ ꯋꯥꯅꯣ
ꯆꯥꯁꯤꯅꯦ ꯅꯪꯅ ꯆꯥꯁꯤꯔꯗ ꯍꯥꯏ
ꯎꯝ ꯆꯥꯄ ꯌꯥ ꯇꯅꯦ
ꯑꯅꯥꯕꯗꯨ ꯂꯣꯏ ꯆꯠꯈ꯭ꯔꯦ ꯑꯗꯨꯅ ꯑꯅꯥꯕꯗ ꯂꯣꯏ ꯆꯠꯈ꯭ꯔꯦ ꯍꯧꯖꯤꯛꯁꯨ ꯍꯧꯖꯤꯛꯁꯨ ꯑꯩꯁꯤꯒꯤ ꯂꯦꯞꯀꯤ ꯑꯦꯁ ꯋꯥꯟꯁꯦ ꯂꯞꯀꯤꯞ ꯂꯦꯞꯇꯅꯦꯕ ꯑꯅꯝꯕꯅ ꯇꯧꯔꯤꯁꯦ ꯔꯥꯏꯠꯁꯨ ꯔꯥꯏꯠꯇꯇꯤ ꯀꯩꯝ ꯇꯧꯗꯦꯕ ꯂꯦꯞꯁꯦ ꯑꯩꯒꯤ ꯃꯥꯒꯤ ꯀꯔꯤ ꯍꯥꯏꯅꯤ ꯎꯝ ꯁꯤꯒꯤ ꯑꯦꯅꯥꯃꯦꯟ ꯍꯥꯏꯗꯔꯦ ꯑꯦꯅꯥꯃꯦꯟ ꯅꯠꯇꯦ ꯂꯤꯒꯥꯃꯦꯟ ꯍꯥꯏꯇꯥꯔꯦ ꯁꯅ ꯆꯠꯂꯤꯗꯅ ꯒꯥꯃꯦꯟ ꯃꯣꯏꯒꯤ ꯊꯥꯏꯒꯜꯗꯒꯤꯅ ꯑꯥ ꯈꯣꯡꯗꯣꯟꯕꯣꯛ ꯗ ꯂꯤꯒꯥꯥ ꯃꯦꯔ ꯑꯃ ꯆꯠꯄ ꯆꯄꯗꯣ ꯍꯣꯡꯕ꯭ꯔꯥ ꯑꯁ ꯁꯥꯟꯅꯔꯀꯥꯟꯗꯁꯨ ꯑꯩꯈꯣꯏ ꯆꯤꯡ ꯆꯤꯡ ꯂꯥꯎꯔꯒ ꯃꯥ ꯀꯩ ꯇꯧꯕꯗꯍꯦ
ꯍꯣꯏ ꯍꯣꯏ
ꯆꯤꯡꯖꯤꯡ ꯂꯥꯎꯔꯒ ꯑꯗꯨꯗꯒꯤ ꯂꯤꯒꯥꯃꯤꯟ ꯄꯔꯦꯡ ꯅꯥꯏꯗꯅ ꯍꯣꯡꯗ ꯑꯗꯨꯉꯥꯏꯗꫭ ꯑꯩ ꯅꯨꯡꯉꯥꯏꯇ ꯂꯩꯔꯤꯕ ꯕꯥꯏ ꯉꯁꯤꯁꯦ
ꯎꯝ
ꯑꯗꯨꯃꯥꯏꯅ ꯇꯧꯋꯤ ꯍꯧꯖꯤꯛꯄꯨꯗꯤ ꯑꯦꯛꯁꯔꯁꯥꯏꯁ ꯇꯧꯋꯤ ꯑꯩ ꯑꯝꯇꯥ ꯍꯞꯇꯥꯗ ꯁꯚꯦꯟ ꯀꯤꯂꯣ ꯆꯤꯡꯒꯅꯦꯕ
ꯎꯝ ꯐꯥꯏꯅꯦ
ꯅꯨꯁꯥ ꯁꯥꯔꯀꯟ ꯆꯜꯂꯤꯕꯣ ꯂꯝꯖꯦꯜ ꯆꯦꯕꯕꯨ ꯍꯨꯔꯦꯟ ꯄꯨꯡ ꯑꯍꯨꯝ ꯃꯈꯥꯏ ꯄꯨꯡ ꯑꯄꯨꯝ ꯃꯈꯥꯏ ꯇꯔꯥꯗꯤ ꯑꯗꯨ ꯂꯧꯖꯩ ꯁꯦꯝꯃꯦ ꯇꯥꯏꯃꯤ ꯑꯣꯏꯔꯅꯤ
ꯑꯣ ꯑ ꯑꯌ ꯀꯦ ꯀꯩꯗꯧꯔꯣ ꯍꯧꯒꯠ ꯉꯝꯗ ꯂꯩꯔꯣ ꯀꯌꯥ ꯍꯧꯁꯦ
ꯉꯝꯗꯃꯤ ꯄꯨꯡ ꯄꯨꯡ ꯄꯨꯡ ꯃꯔꯤꯃꯨꯛ ꯀꯥꯏ ꯑꯗꯨ ꯑꯦꯂꯥꯟ ꯊꯝꯃꯦ ꯌꯦꯡꯉꯣ ꯄꯨꯡ ꯃꯔꯤ ꯃꯈꯥꯏ ꯇꯥꯔꯦ ꯈꯪꯅꯕ ꯛꯇ ꯑꯣꯏꯣꯏ
ꯑꯩ ꯄꯨꯡ ꯃꯉꯥ ꯃꯈꯥꯏꯗ ꯍꯧꯒꯠꯀꯦ ꯇꯧꯕꯅꯤ ꯉꯝꯗꯦꯗ ꯏꯇꯥꯎ
ꯀꯃꯥꯏꯅ ꯇꯧꯗꯣꯏꯅꯣ
ꯉꯝ ꯈꯥꯏꯕ
ꯍꯣꯏ
ꯃꯉꯥ ꯃꯈꯥꯏꯗꯤ ꯅꯪꯖꯨ ꯍꯦꯟꯃꯟꯂꯦꯍꯦ
ꯀꯔꯥꯏꯗꯩꯅꯣ ꯑꯩ ꯑꯩ ꯍꯧꯖꯤꯛ ꯃꯤꯀꯞ ꯊꯣꯛꯏꯁꯤ ꯇꯔꯦꯛ
ꯀꯋꯥꯏ ꯃꯉꯥꯗꯨꯗꯤ ꯀꯥꯏꯗꯒꯤ ꯄꯨꯡ ꯃꯉꯥꯗꯗꯤ ꯀꯩꯇꯧꯔꯦ ꯀꯣꯟ ꯑꯩꯈꯣꯏ ꯐꯤ ꯁꯥꯕ ꯌꯥꯝ ꯂꯩꯌꯦꯕ ꯑ ꯃꯣꯏ ꯁꯔꯛ ꯑꯅꯤ ꯑꯗꯨꯝ ꯄꯨꯡ ꯃꯉꯥ ꯇꯥꯔꯦꯑꯗꯤ ꯑꯗ ꯃꯤꯀꯞ
ꯎꯝ ꯀꯣꯟꯗꯣ ꯑꯗꯨꯝ ꯂꯩꯁꯜꯂꯁꯤꯅ ꯈꯪꯗꯦꯅꯦ
ꯃ ꯑꯦ ꯃꯦ ꯆꯤꯡ ꯀꯤꯟ ꯑꯃ ꯂꯩꯁꯜꯂꯣꯑꯣ ꯅ ꯏꯕꯣ ꯊꯥ ꯑꯃꯗ ꯂꯨ ꯂꯨꯄꯥ ꯂꯤꯁꯤꯡ ꯀꯨꯟꯃꯨꯛ ꯆꯥꯡ ꯐꯪꯕꯅꯤꯍ
ꯂꯨꯄꯥ ꯀꯌꯥ ꯄꯤꯒꯦ ꯃꯦꯆꯤꯟ ꯀꯣꯟ ꯗꯣ
ꯂꯥꯏ ꯑꯃꯈꯥꯏ ꯃꯨꯛ ꯄꯤ
ꯑꯁ ꯂꯣꯏꯔꯦꯍꯦ
ꯂꯣꯟ ꯂꯣꯟ ꯂꯥꯈ ꯑꯃ ꯂꯤꯁꯤꯡ ꯀꯨꯟ ꯄꯤꯕ ꯂꯥ ꯂꯥꯈ ꯃꯈꯥꯏ ꯄꯤꯕ ꯂꯩ
ꯑꯗꯨ ꯑꯗꯨ ꯑꯩ ꯂꯧꯔꯒꯦꯅ ꯑꯗꯨꯝ ꯑꯗꯨ ꯁꯥꯟꯅꯕꯅ ꯑꯣꯔꯗꯔ ꯄꯤꯔꯛ ꯌꯥꯒꯗ꯭ꯔꯥ
ꯑꯩ ꯑꯩꯒꯤ ꯐꯤꯁꯥꯕꯅꯤꯅ
ꯍꯣ ꯑꯗꯨ ꯂꯩꯁꯜꯂꯨꯔꯒ ꯑꯩꯈꯣꯏꯒꯤ ꯑꯩꯆ ꯆꯨꯍꯤꯡ ꯃꯦꯆꯤꯟ ꯑꯃ ꯂꯩꯌꯦ ꯁꯨꯝꯕ ꯆꯠ ꯁꯨꯝꯕ ꯆꯠꯄꯤꯗꯗꯅ ꯑꯗꯨꯝ ꯇꯥꯔ ꯂꯩꯔꯦ
ꯑꯁ ꯂꯣꯏꯔꯦꯍꯦ ꯄꯩꯁꯥꯅ ꯍꯨꯟꯇꯣꯛꯑ ꯊꯝꯃꯅꯤꯅꯦ ꯑꯇꯣꯞ ꯐꯪꯉꯤ ꯅꯣꯏꯒꯤ ꯏ ꯔꯤꯛꯁꯣ ꯑꯃ ꯂꯩꯗꯥꯏ ꯑꯗꯨꯁꯨ ꯂꯩꯁꯜꯂꯨꯔꯒ ꯅꯪ ꯍꯨꯟꯇꯣꯛ ꯊꯝꯃꯦꯗꯥꯏ
ꯎꯝ ꯏꯔꯤꯛꯁꯣ ꯗꯨꯗꯤ ꯇꯦꯛꯂꯤ ꯇꯦꯛꯂꯤ ꯈꯔ ꯈꯔ ꯆꯠꯂꯤ ꯍꯧꯖꯤꯛ
ꯑꯣ ꯅꯪ ꯊꯥ ꯑꯃꯗꯗꯤ ꯁꯣꯏꯗꯕꯤ ꯑꯗꯨꯝ ꯅꯥ ꯂꯤꯕ ꯃꯤꯉꯣꯟ ꯄꯤꯊꯣꯛꯑꯒꯁꯨ ꯁꯥꯟ
ꯄꯤꯊꯣꯛꯇꯦ ꯌꯥꯗꯕꯗ ꯌꯥꯗꯕꯗ ꯒꯔꯤꯗꯨꯁꯨ ꯑꯩꯈꯣꯏ ꯕꯥꯅ ꯍꯧꯖꯤꯛ ꯈꯔ ꯈꯔ ꯊꯧꯔꯤ ꯎꯝ ꯎꯝ
ꯐꯔꯦ ꯐꯔꯦ ꯑꯗꯨꯗꯤ ꯎꯝ ꯎꯝ ꯎꯝ ꯎꯝ ꯐꯝꯃꯦ ꯍꯣꯏ ꯊꯝꯃꯦ
ꯑ ꯑ